ꯍꯜꯂꯣ ꯇꯥꯔꯦ ꯇꯥꯔꯦ ꯋꯥ ꯉꯥꯡꯉꯣ
ꯎꯝ
ꯀꯩ ꯀꯩ ꯍꯥꯏꯔꯛꯏꯅꯣꯕ ꯅꯪ ꯅꯁꯥꯒꯤ ꯑꯣꯏꯔꯗꯤ ꯀꯩꯝ ꯀꯥꯏꯗ ꯀꯩꯗꯧꯔꯒꯦ ꯍꯥꯏꯔꯛꯑꯣ
ꯅꯠꯇꯦ ꯕ꯭ꯂꯣꯛ ꯑꯥ ꯑꯩꯅ ꯌꯦꯡꯅꯤꯡꯕ ꯃꯇꯝꯗꯨꯗꯒꯤꯅꯦ ꯃꯊꯪꯒꯤ ꯁꯤꯌꯨꯝꯀꯥꯟꯒꯨꯝꯕ ꯑꯩꯅ ꯌꯦꯡꯉꯤꯕ ꯃꯇꯝꯗꯣ ꯑꯩꯅ ꯌꯦꯡꯕ ꯃꯇꯝꯗꯣ ꯑꯗꯨꯗꯨꯒꯤ ꯃꯊꯪꯒꯤ ꯁꯤꯒꯨꯝ ꯀꯥꯟ ꯍꯥꯏꯗꯤ ꯅꯦꯛꯁ ꯁꯤꯒꯨꯝ ꯀꯥꯟꯗ ꯑꯣ ꯑꯐꯇꯔ ꯊ꯭ꯔꯤ ꯑꯦꯟꯀꯅꯥꯏ ꯑꯥ ꯆꯍꯤ ꯊꯥ ꯑꯍꯨꯝ ꯃꯇꯨꯡ ꯊꯥ ꯇꯔꯨꯛ ꯃꯇꯨꯡ ꯑꯗꯥꯏ ꯁꯨꯝ ꯊꯥꯔ ꯂꯩꯕ
ꯑꯦ ꯀꯔꯤꯅꯣ ꯍꯦꯟꯃꯟꯗ꯭ꯔꯣ
ꯑꯗꯨꯅꯦ ꯍꯥꯏꯁꯦ ꯑꯗꯣ ꯑꯩꯅ ꯌꯦꯡꯉꯤꯗꯨꯁꯨ ꯑꯗꯣ ꯈꯪꯕ꯭ꯔꯥ ꯀꯩꯅꯣ ꯖꯨꯠ ꯆꯥꯗꯕꯗꯣ ꯀꯣꯏꯁꯟ ꯍꯪ ꯍꯩꯇꯕꯗꯣ
ꯍꯦꯟꯃꯜꯂꯤ ꯏꯕꯦꯝꯃ ꯑꯩ ꯑꯉꯥꯡ ꯑꯃꯗ ꯍꯪꯕꯤꯔꯛꯀꯦ
ꯑꯗ ꯏꯁꯥ ꯌꯥꯎꯔꯣꯏꯗ꯭ꯔꯣ
ꯍꯥ ꯅꯪ ꯃꯃꯤꯡꯒ ꯅꯪꯒꯤ ꯗꯦꯠ ꯑꯣꯐ ꯕꯥꯔꯠ ꯀ
ꯑꯣ ꯑꯣ
ꯑꯗꯨ ꯏꯕꯦꯝꯃ ꯃꯥꯗꯤ ꯄꯨꯔꯥ ꯂꯥꯏ ꯐꯥꯎꯅꯦ ꯐꯥꯎꯔꯤꯁꯦ ꯈꯪꯉꯕ
ꯅꯪꯒꯤ ꯀꯩ ꯀꯩ ꯌꯦꯡꯈ꯭ꯔꯒꯦ ꯍꯥꯏꯁꯦ
ꯑꯣ ꯑꯩꯒꯤ ꯑꯣꯏꯅꯗꯤ ꯅꯠꯇꯕ ꯈꯪꯕ꯭ꯔꯥ ꯍꯥꯏꯗꯤ ꯑꯩꯒꯤ ꯑꯣꯏꯅꯗꯤ ꯑꯣꯟꯂꯤ ꯑꯩꯒꯤ ꯂꯥꯏꯔꯤꯛꯀꯤ ꯀꯩꯒꯤ ꯑꯣꯏꯅ ꯌꯦꯡꯍꯜꯂꯦꯅ
ꯎꯝ
ꯂꯥꯛ ꯅꯨꯄꯥꯒꯤꯁꯦ
ꯑꯗꯨꯒ ꯇꯧꯔꯕ
ꯑꯗꯨꯒ ꯃꯥꯗꯤ ꯑꯇꯣꯞꯄ ꯃꯤ ꯑꯃꯒꯤꯅꯦ ꯃꯉꯣꯟꯗ ꯌꯦꯡꯕꯤꯌꯣ ꯍꯥꯏꯔꯛꯑꯦꯌꯦ
ꯎꯝ
ꯅꯨꯄꯤꯁꯤꯅ ꯍꯥꯏꯔꯛꯑꯦ ꯃꯥꯏ ꯅꯨꯄꯥꯁꯦ ꯅꯨꯄꯤ ꯀꯌꯥ ꯀꯣꯏꯒꯦ ꯌꯦꯡꯉꯣꯅ ꯑꯗꯨꯒꯅꯦ ꯌꯦꯡꯕꯁꯤꯗ ꯍꯣ ꯑꯅꯤ ꯑꯅꯤ ꯊꯣꯛ ꯊꯣꯛꯂꯛꯑꯦ ꯍꯥꯏꯌꯦꯑꯕ ꯏꯅꯔꯖꯤ ꯑꯅꯤ ꯊꯣꯛꯂꯛꯑꯦꯅ ꯅꯨꯄꯤ ꯑꯅꯤ ꯀꯣꯏꯔꯦꯅ
ꯑꯁ ꯅꯪꯒꯤ ꯅꯨꯄꯤꯗꯣ ꯅꯪꯒꯤ ꯅꯨꯄꯤꯗꯣ ꯍꯧꯖꯤꯛꯅꯦ ꯊꯥꯔꯤꯕ꯭ꯔꯣ
ꯑ ꯊꯥꯗ ꯉꯥꯏꯔꯤꯕꯒꯤ ꯃ ꯑꯗꯨꯣ ꯈꯔ
ꯀꯣꯝꯃꯤꯕꯕ ꯑꯗꯨꯗꯤ ꯉꯁꯤ ꯇꯨꯝꯃꯝꯃꯗ꯭ꯔꯣ ꯍꯧꯖꯤꯛ
ꯅꯪꯒꯤꯁꯦ ꯈꯨꯗꯛꯇ ꯌꯦꯡꯍꯟꯅꯤꯡꯉꯤꫪꯥꯕ ꯑꯩ ꯍꯥꯏꯕꯤꯈꯤꯒ‌ꯦ
ꯍꯥꯏꯈꫭ
ꯑꯗꯨꯅꯦ ꯑꯗꯨ ꯃꯥ ꯑꯅꯤ ꯑꯅꯤ ꯊꯣꯛꯂꯛꯑꯕ ꯃꯥꯗꯤ ꯃꯁꯥ ꯃꯊꯟꯇ ꯍꯥꯏꯗꯤ ꯂꯥꯜꯂꯤꯔꯥ ꯀꯥꯏꯅꯒ ꯈꯟꯖꯕꯗꯣ ꯍꯥꯏꯗꯤ ꯃꯥ ꯀꯩꯅꯣꯅꯦ ꯁꯤꯕꯣꯅ ꯑꯗꯨꯒ ꯑꯅꯤ ꯊꯣꯛꯂꯛꯑꯦ ꯏꯅꯔꯖꯤꯁꯦ ꯃꯤ ꯑꯅꯤꯒꯤ ꯏꯅꯔꯖꯤꯅꯦꯅ ꯍꯥꯏꯌꯦꯕ ꯈꯪꯕ꯭ꯔꯥ ꯑꯗꯨꯒ ꯅꯨꯄꯤ ꯑꯃ ꯍꯪꯉꯛꯄ ꯀꯣꯏꯁꯟꯗꯣ ꯑꯗꯨꯗꯨꯅ ꯆꯨꯝꯃꯦꯅ ꯍꯥꯏꯔꯛꯑꯕ ꯈꯪꯉꯕ
ꯎꯝ
ꯑꯗꯨꯃꯥꯏꯅ ꯍꯥꯏꯗꯤ ꯈꯪꯅ ꯈꯪꯅ ꯍꯪꯉꯛꯄꯗꯣ ꯀꯣꯏꯁꯟꯗꯣ
ꯎꯝ ꯌꯦꯡꯊꯣꯛ ꯄꯗꫭ ꯍꯩꯕ ꯍꯩꯇꯕ ꯀꯥꯟ ꯑꯥ ꯑꯗꯣ ꯍꯧꯖꯤꯛꯀꯤ ꯍꯧꯖꯤꯛꯀꯤ ꯑꯩꯅ ꯌꯦꯡꯕ ꯅꯨꯄꯤꯁꯤꯁꯨꯅꯦꯀꯣ ꯃꯥꯒꯤ ꯀꯩꯅꯣ ꯁꯇꯦꯇꯁꯀꯨꯝꯕ ꯊꯥꯒꯠꯂꯛꯑꯦꯕ ꯃꯤꯅ ꯅꯪꯒꯤꯁꯦ ꯌꯥꯝ ꯆꯨꯝꯃꯦ ꯈꯣꯠꯂꯦ ꯊꯥꯒꯠꯆꯔꯤ ꯑꯗꯨ ꯑꯗꯨ ꯀꯥꯏꯅ ꯇꯧꯕꯒꯤ ꯃꯌꯥꯝ ꯊꯥꯒꯠꯂꯛꯑꯦꯕ
ꯎꯝ
ꯑꯗꫭ ꯏꯟꯁꯇꯥꯥꯒꯁꯨ ꯄꯥꯏꯕꯅꯦꯕ ꯏꯟꯁꯥꯗꯒꯁꯨ ꯌꯦꯡꯕꯅꯦꯕ
ꯃꯥꯅ ꯍꯥꯏꯁꯤꯅ ꯑꯃꯨꯛ ꯑꯩ ꯏꯃꯥꯟꯅꯕꯤꯒꯤ ꯃꯅꯥꯎ ꯅꯨꯄꯤ ꯑꯃꯁꯨ ꯂꯩꯕ ꯈꯪꯕ꯭ꯔ ꯑꯗꯨ ꯅꯨꯄꯥ ꯀꯣꯏꯗ꯭ꯔꯦ ꯅꯨꯄꯥ ꯀꯣꯏꯗ꯭ꯔꯦ ꯃꯥ ꯅꯨꯄꯥ ꯀꯪꯀꯥꯟ ꯐꯩꯗꫭꯏꯅꫭ ꯇꯧꯔꯒ ꯂꯥꯎꯔ ꯂꯩꯔ‌ꯦꯌ‌ꯦ ꯑꯗꯨꯅ ꯏꯃꯥꯟꯅꯕꯤꯁꯤꯅ ꯁꯤꯑꯉꯥꯡꯁꯤꯗ ꯌꯦꯡꯍꯜꯂꯛꯑꯕ ꯈꯪꯉꯕ꯭ꯔꯥ ꯉꯁꯥꯏ ꯑꯌꯨꯛ ꯁꯛꯀꯤ ꯋꯥꯔꯤꯅꯦꯕ ꯈꯪꯕ꯭ꯔꯥ ꯑꯗꯨꯒ ꯏꯅꯔꯖꯤ ꯊꯣꯛꯂꯛꯄꯗ ꯑꯗꯨꯝ ꯈꯪꯗꯦ ꯌꯥꯝ ꯑꯩꯇꯤꯟ ꯃꯟꯁꯅ ꯃꯦꯛꯁꯤꯃꯝ ꯑꯣꯏꯔꯒ ꯑꯗꯨꯒꯤ ꯑꯩꯇꯤꯟ ꯃꯟꯁꯇꯨꯒꯤ ꯃꯃꯥꯡꯗꯣ ꯑꯗꯨꯃꯥꯏꯅ ꯑꯣꯏꯈꯤꯕꯅꯦ ꯑꯩꯁꯨ ꯑꯦꯛꯖꯦꯛꯇꯤ ꯀꯥꯎꯈ꯭ꯔꯦ ꯃꯣꯏꯒꯤꯗꯨꯗꯤ
ꯎꯝ
ꯍꯣꯏ ꯑꯗꯣ ꯈꯪꯗꯦ ꯑꯗꯨꯃꯥꯏꯅ ꯑꯗꯨꯝ ꯊꯣꯛꯂꯛꯄꯅꯤ ꯈꯣꯠꯄꯅꯤ ꯈꯪꯗꯦ ꯏꯕꯦꯝꯃ ꯌꯥꯝ ꯍꯩꯈ꯭ꯔꯦ ꯑꯉꯥꯡꯗꯣ ꯏꯕꯦꯝꯃ ꯑꯩ ꯇꯥꯛꯈꯟꯗꯣꯔꯤꯕꯅꯦ ꯑꯩꯅ ꯑꯩꯒꯤ ꯀꯥꯔꯗ ꯂꯩꯔꯦ ꯍꯥꯏꯕ ꯑꯩꯒꯤ ꯀꯥꯔꯠ ꯂꯩꯌꯦꯕ ꯈꯪꯉꯕ꯭ꯔꯥ ꯑꯗꯨꯒ ꯑꯩꯗꯣ ꯑꯗꯨꯒꯅꯦ ꯑꯁ
ꯑꯗꯨ ꯌꯥꯝ ꯑꯣꯏꯗꯥꯏꯅꯦ ꯑꯃꯈꯛꯅ ꯃꯣꯏ ꯑꯗꯨꯒꯤ ꯑꯗꯨ ꯌꯦꯡꯕꯗ ꯃꯌꯥꯝ ꯆꯪꯗꯥꯏꯅꯦꯕ ꯗꯦꯛ ꯃꯌꯥꯝ ꯑꯃ ꯑꯗꯨ ꯅꯪꯒꯤꯗꯣ ꯑꯃꯈꯛ ꯂꯩꯔꯥ ꯍꯥꯏꯗꯤ ꯀꯃꯥꯏꯅ ꯇꯧꯔꯤꯅꯣ ꯍꯥꯏꯕ ꯑꯣ ꯑꯃꯅꯁꯨ ꯌꯦꯡꯕꯕꯨꯗꯤ ꯂꯩꯕꯅꯦ ꯑꯗꯨ ꯇꯥꯔꯁꯨ ꯀꯩꯅꯣ
ꯌꯥꯔꯦ ꯏꯕꯦꯝ ꯑꯃ ꯑꯃꯒꯤ ꯂꯩꯔꯤꯕꯁꯤ ꯐꯥꯎꯕꯗꯅ
ꯎꯝ
ꯍꯥꯏꯕ ꯃꯣꯏꯅ ꯐꯥꯞꯄꯛꯏꯕ ꯂꯥꯏꯔꯤꯛꯇꯣ
ꯀꯌꯥ ꯀꯌꯥ ꯁꯨꯒꯦ ꯃꯁꯤꯡꯗꯣ
ꯁꯚꯦꯟꯇꯤ ꯑꯩꯠ ꯀꯥꯔꯠꯁꯅꯦꯕ
ꯎꯝ
ꯑꯗꯨꯒ ꯀꯩꯅꯣꯅꯦ ꯃꯣꯏꯅ ꯑꯗꯨꯗ ꯍꯥꯄꯛꯏꯅꯦꯅ ꯂꯥꯏꯔꯤꯛ ꯃꯆꯥ ꯑꯃ ꯍꯥꯄꯛꯑꯦꯕꯀꯣ
ꯎꯝ ꯎꯝ ꯑꯗꯨ ꯄꯥꯔꯦ ꯌꯦꯡꯗꯨꯅꯦꯕ
ꯅ ꯈꯪꯕ꯭ꯔꯥ ꯍꯥꯏꯗꯤ ꯄꯨꯔꯥ ꯗꯤꯇꯦꯜ ꯑꯣꯏꯅ ꯍꯥꯞꯇꯕꯒꯤ ꯀꯩꯅ ꯀꯩꯅꯣ ꯍꯥꯏꯗꯤ ꯌꯥꯝ ꯊꯤꯅ ꯖꯦꯅꯔꯦꯜ ꯑꯣꯏꯕ ꯄꯣꯠ ꯑꯃ ꯍꯥꯞꯄꯒ ꯂꯞ ꯂꯥꯏꯐꯇꯅ ꯀꯔꯤꯅꯣ ꯑꯗꯒꯤꯗꯤ ꯀꯔꯤꯌꯔꯗꯅ ꯀꯔꯤꯅꯣ ꯑꯗꯩꯗꯤ ꯄꯔꯁꯅꯦꯜꯒꯤꯅ ꯀꯔꯤꯅꯣ ꯀꯥꯏꯅꯒ ꯗꯤꯇꯦꯜ ꯑꯣꯏꯁꯟꯗꯕꯗꯣ
ꯎꯝ
ꯑꯗꯨꯒꯤꯗꯣ ꯑꯝꯇ ꯍꯥꯞꯇꯕꯩ ꯑꯩꯗꯣ ꯄꯥꯗ꯭ꯔꯦꯕ ꯈꯪꯕ꯭ꯔ ꯕꯤꯠ ꯂꯩꯇꯕꯒꯤ ꯑꯗꯨꯒꯤ ꯇꯣꯉꯥꯟꯅ ꯇꯣꯉꯥꯟꯅ ꯑꯃꯨꯛ ꯂꯥꯏꯔꯤꯛ ꯑꯗꯨꯒꯤ ꯑꯉꯥꯡꯗꯨꯗꯤ ꯇꯣꯉꯥꯟꯅ ꯑꯃꯨꯛ ꯂꯥꯏꯔꯤꯛ ꯑꯃꯁꯨ ꯂꯩꯌꯦ ꯈꯪꯕ꯭ꯔꯥ ꯑꯗꯒꯤꯗꯤ ꯀꯣꯔꯁ ꯑꯣꯟꯂꯥꯏꯟ ꯇꯥꯔ ꯀꯣꯔꯁ ꯑꯃꯁꯨ ꯌꯥꯎꯁꯜꯂꯌꯦ
ꯎꯝ
ꯑꯗꯒꯤꯗꯤ ꯏꯟꯁꯇꯥꯗ ꯃꯌꯥꯝ ꯑꯃ ꯊꯣꯛꯄꯗꯨꯁꯨ ꯂꯣꯏ ꯌꯦꯡꯉꯦ ꯃꯥꯁꯦ
ꯎꯝ ꯍꯧꯖꯤꯛꯀꯥꯟ ꯇꯝꯕꯤꯕ꯭ꯔꯁꯨ ꯌꯥꯝ ꯊꯣꯛꯑꯕꯅꯦ
ꯍꯣꯏ ꯍꯣꯏ ꯍꯣꯏ ꯃꯅꯤꯄꯨꯔꯒꯤꯁꯨ ꯊꯣꯛꯄ ꯀꯥꯏꯅ ꯃꯅꯤꯄꯨꯔꯒꯤꯁꯨ ꯊꯣꯛꯑꯦ ꯀꯥꯏꯅꯒ ꯍꯥꯏꯌꯦ
ꯑꯥ ꯊꯣꯛꯄꯅꯤ ꯊꯣꯛꯄꯅꯤ ꯃꯃꯤꯡ ꯑꯃ ꯂꯩꯕꯅꯦ ꯌꯥꯝ ꯐꯥꯎꯕ ꯑꯊꯣꯏꯕꯤꯑꯕ ꯀꯩꯅꯣꯝ
ꯑꯣ ꯍꯣ ꯆ ꯆꯣ ꯍꯣꯏ
ꯇꯥꯏꯃꯤꯡ ꯀꯧꯒꯦ ꯅꯪ ꯑꯉꯥꯡꯗꯣ
ꯁꯦꯜꯕꯤꯅꯥ ꯈꯪꯗꯦ ꯑꯩꯗꯤ ꯑ ꯑꯗꯨꯏ ꯑꯉꯥꯡꯗꯨꯗ ꯂꯣꯏ ꯌꯦꯡꯍꯜꯂꯅꯤ ꯑꯇꯩ ꯃꯤꯗꯨꯒꯄ ꯍꯥꯏꯔꯔꯣꯏ ꯑꯗꯒꯤꯗꯤ ꯍꯥꯏꯗꯤ ꯑꯩꯈꯣꯏꯒꯤ ꯑꯗꯒꯤꯗꯤ ꯄꯨꯡ ꯃꯇꯝ ꯌꯦꯡꯕ꯭ꯔꯥ ꯀꯥꯏꯅꯒꯁꯨ ꯂꯩꯌꯦꯕ ꯈꯪꯕ꯭ꯔꯥ
ꯑꯥ
ꯑꯗꯨ ꯍꯥꯏꯗꯤ ꯑꯥ ꯑꯥ ꯑꯥ ꯗꯦꯖꯇꯒꯤ ꯋꯤꯛꯁ ꯑꯃꯨꯛ ꯂꯥꯛꯇꯣꯏꯅꯦ ꯋꯤꯛꯇꯒꯤ ꯑꯃꯨꯛ ꯃꯟꯁꯇ ꯄꯥꯔꯛꯇꯣꯏꯅꯤ ꯃꯟꯁꯇꯒꯤ ꯑꯃꯨꯛ ꯒꯌꯔꯗ ꯄꯥꯔꯛꯇꯣꯏꯅꯤ ꯃꯁꯤꯡꯗꯣ ꯈꯣꯠꯇꯣꯏꯅꯤ
ꯎꯝ
ꯑꯗꯨꯃꯥꯏ
ꯍꯥꯏꯗ ꯑꯩꯁꯨꯅꯦ ꯈꯡꯕ ꯑꯩꯁꯨ ꯏꯁꯥ ꯗꯥꯏꯔꯦꯛ ꯆꯠꯂꯒ ꯄꯨꯔꯥ ꯗꯤꯇꯦꯜꯗ ꯌꯦꯡꯅꯤꯡꯕꯗꯣ ꯃꯥꯅ ꯍꯥꯏꯔꯤꯗꯨꯒꯤ ꯃꯇꯨꯡꯟꯅ ꯑꯩꯅ ꯑꯃꯨꯛꯀ ꯍꯦꯟꯅ ꯗꯤꯞ ꯑꯣꯏꯅ ꯍꯪꯖꯟꯕꯗꯣ ꯑꯗꯨꯃꯥꯏꯅ ꯇꯧꯕꯗꯣ ꯄꯥꯝꯃꯦ ꯍꯥꯏꯕ ꯑꯗꯨꯗꯤ ꯍꯥꯏꯗꯤ ꯁꯤ ꯍꯪꯒꯦ ꯁꯤ ꯍꯪꯒꯦ ꯈꯜꯂꯝꯃꯒ ꯑꯃꯨꯛ ꯀꯩꯅꯣ ꯀꯥꯎꯊꯣꯛꯈꯤꯕꯁꯨ ꯍꯪꯍꯧꯗꯕꯁꯨ ꯀꯩꯅꯣ ꯇꯧꯕꯁꯨ ꯌꯥꯎꯋꯤꯗꯅꯀꯣ
ꯑꯗꯨꯅꯦ ꯑꯗꯨꯅꯦ ꯏꯕꯦꯝꯃ ꯈꯪꯗꯦ ꯑꯗꯨ ꯉꯥꯛꯇꯅꯦ ꯑꯣ ꯍꯧꯖꯤꯛꯀꯤ ꯑꯉꯥꯡꯁꯦ ꯑꯃ ꯉꯁꯥꯏ ꯍꯪꯉꯥꯜꯂꯦ ꯍꯥꯏꯕꯗꯣ
ꯎꯝ
ꯎꯝ ꯎꯝ ꯃꯥꯁꯦ ꯑꯉꯥꯡ ꯍꯧꯖꯤꯛꯀꯤ ꯑꯉꯥꯡꯅ ꯂꯥꯏꯕ꯭ꯔꯦꯔꯤꯗ ꯆꯪꯉꯛꯑꯦꯕ ꯈꯪꯕ꯭ꯔꯥ ꯍꯥꯏꯗꯤ ꯃꯥꯥꯏ ꯇꯨꯏꯁꯟ ꯇꯧꯕꯒꯤ ꯃꯥꯁꯦ ꯂꯥꯏꯕ꯭ꯔꯦꯔꯤꯗ ꯂꯥꯛꯇꯣꯏꯅꯤ ꯇꯦꯔꯣꯠ ꯀꯥꯔꯠ ꯄꯥꯕꯅꯥ ꯑꯗꯨ ꯇꯧꯈ꯭ꯔꯕꯅꯦ ꯏꯕꯦꯝꯃꯥ ꯃꯤ ꯈꯪꯗꯦ ꯅꯨꯡ
ꯍꯧꯖꯤꯛꯀꯤ ꯅꯨꯄꯤ ꯑꯅꯤ ꯌꯦꯡꯉꯤ ꯍꯥꯏꯗꯣ ꯑꯗꯨꯗꯨꯅꯥꯅꯦ ꯈꯪꯕ ꯀꯣꯏꯁꯟꯁꯦ ꯑꯍꯨꯝ ꯃꯔꯤꯗꯪ ꯑꯀꯛꯅꯕ ꯄꯤꯔꯅꯤꯕꯀꯣ ꯀꯣ ꯃꯥꯅ ꯑꯗꯨ ꯑꯗꯨꯒ ꯀꯩꯅꯣꯁꯦ ꯄꯩꯁꯥꯁꯦ ꯑꯗꯨꯒꯤ ꯃꯇꯨꯡ ꯏꯟꯅꯅꯦꯕ
ꯌꯥꯔꯦ ꯏꯕꯦꯝꯃꯥ ꯑꯗꯨꯒꯨꯝꯕꯗꯣ ꯇꯧꯔꯅꯨ ꯍꯧꯖꯤꯛꯀꯤ ꯑꯉꯥꯡꯗꯨꯗ ꯌꯦꯡꯍꯜꯂꯁꯦ
ꯑꯗꯨꯅ ꯍꯪꯕ ꯀꯣꯏꯁꯟꯗꯣ ꯑꯝꯇ ꯌꯥꯎꯗꯦꯕ ꯑꯩꯅ ꯑꯇꯣꯞꯄ ꯍꯪꯒꯦ ꯍꯥꯏꯒꯅꯅꯦ ꯀꯩꯅꯣꯒꯤ ꯑꯗꯨꯒꯨꯝꯕꯒꯤ ꯌꯥꯝ ꯀꯩꯅꯣ ꯇꯧꯅ ꯍꯪꯅꯤꯡꯕꯒꯤꯅ ꯑꯇꯣꯞꯄ ꯑꯃꯨꯛ ꯂꯩꯌꯦꯅ ꯍꯥꯏꯔꯛꯑꯅꯤꯗꯅ ꯃꯥ ꯑꯣꯐꯔ ꯄꯤꯁꯜꯂꯛꯑꯅꯤꯕ ꯄꯩꯁꯥ ꯆꯥꯎꯁꯜꯂꯛꯑꯒ ꯑꯗꯨꯗꯤ ꯄꯩꯁꯥ ꯇꯥꯜꯂꯤꯅꯦꯕ ꯃꯣꯏꯗꯨꯅ
ꯃꯥꯅꯤ ꯀꯩꯅꯣ ꯑꯗꯨ ꯉꯥꯛꯇꯅꯤ ꯀꯩꯅꯣ
ꯎꯝ
ꯑꯩꯒꯤꯗꯨꯗꯤ ꯗꯥꯏꯔꯦꯛ ꯃꯁꯥꯅ ꯇꯝꯖꯔꯒ ꯃꯁꯥꯅ ꯇꯧꯖꯕ ꯄꯣꯠꯅꯤꯅ
ꯑꯩꯒꯤꯗꯣ ꯈꯔ ꯌꯥꯝ ꯃꯨꯟꯅ ꯌꯦꯡꯉꯛꯑꯣꯌꯨ
ꯗꯤꯇꯦꯜꯗꯔꯣ
ꯅꯠꯇ꯭ꯔꯗꯤ ꯀꯩꯅꯣ ꯅꯪꯅ ꯑꯗꯨꯝ ꯊꯣꯛꯄ ꯍꯪꯈ꯭ꯔꯣ ꯃꯥꯅ ꯍꯣꯏ ꯃꯥꯅ ꯍꯪꯉꯛꯄꯗꯨꯒꯤ ꯃꯇꯨꯡ ꯏꯟꯅꯀꯣ ꯎꯝ ꯈꯔ ꯖꯠ ꯖꯠ ꯖꯠ ꯖꯠ ꯑꯅ ꯈꯨꯌꯥꯝ ꯑꯃ ꯑꯩꯅꯥ ꯍꯪꯖꯜꯂꯨ
ꯅꯪꯒꯤ ꯑꯦꯛꯖꯦꯛ ꯄꯥꯝꯕ ꯀꯣꯏꯁꯟꯗꯣ ꯑꯗꯨꯁꯨ ꯅꯪꯅ ꯁꯥꯟꯅ ꯇꯥꯏꯞ ꯇꯧꯖꯔꯛꯑꯕꯀꯣ ꯑꯗꯨꯒ ꯑꯥ ꯀꯔꯤ ꯅꯪ ꯅꯁꯥꯒꯤ ꯅꯃꯤꯡꯒ ꯅꯪ ꯅꯁꯥꯒꯤ ꯗꯦꯠ ꯑꯣꯐ ꯕꯥꯔꯠꯀ ꯑꯗꯨ ꯌꯥꯎꯔꯒ ꯍꯪꯉꯛꯑꯣ ꯑꯗꯨꯒ ꯗꯤꯇꯦꯜ ꯄꯥꯝꯃꯦ ꯍꯥꯏꯔꯣ ꯑꯗꯨꯒ ꯂꯥꯏ ꯗꯤꯇꯦꯜ ꯄꯥꯝꯃꯦ ꯍꯥꯏꯁꯦ ꯍꯥꯏꯗꯤ ꯅꯪꯒꯤ ꯀꯩ ꯍꯥꯏꯅꯤ ꯃꯤꯗꯨꯒꯤ ꯀ꯭ꯋꯥꯂꯤꯇꯤ ꯅꯪꯒꯤ ꯃꯤꯗꯨꯒꯤ ꯀꯩ ꯍꯥꯏꯅꯤ ꯖꯣꯗꯤꯑꯦꯛ ꯁꯥꯏꯟ ꯀꯩꯀꯥ ꯂꯩꯗꯅ ꯑꯗꯒꯤꯗꯤ ꯄ꯭ꯂꯁ ꯀꯔꯝ ꯀꯥꯟ ꯊꯦꯡꯅꯅꯤ ꯀꯔꯥꯏꯋꯥꯏꯗ ꯊꯦꯡꯅꯅꯤ ꯑꯗꯨꯒꯨꯝꯕꯗꯣ ꯑꯗꯨꯗꯨꯅꯦꯕ ꯃꯥꯅ ꯄꯥꯝꯃꯤ ꯍꯥꯏꯗꯤ ꯃꯥꯅ ꯉꯁꯥꯏ ꯌꯦꯡꯈꯤꯕꯗꯣ ꯑꯗꯨꯅꯤꯗ
ꯎꯝ
ꯈꯪꯗꯦ ꯈꯪꯗꯦ ꯏꯕꯦꯝꯃꯥ ꯏꯕꯦꯝꯃꯥ꯫ ꯑꯗꯨꯅꯦ ꯍꯥꯏꯖꯩ ꯑꯩꯁꯨ ꯍꯧꯖꯤꯛꯀꯁꯤ ꯆꯤꯛꯏꯕꯅꯤ
ꯑꯩ ꯉꯁꯥꯏꯗ ꯍꯥꯠꯂꯤꯁꯤ ꯇꯥꯗ꯭ꯔ ꯄꯥꯛ ꯄꯥꯛ ꯊꯔꯒꯥ
ꯑꯗꯨꯕꯨꯗꯤ ꯇꯥꯗꯦ ꯏꯕꯦꯝꯃ ꯃꯅꯥ ꯑꯆꯧꯕꯥ ꯑꯆꯧꯕꯅꯦ ꯍꯥꯏꯕꯥ ꯇꯣꯡꯉꯝꯃꯤꯗꯨꯁꯨ ꯑꯩ ꯐꯩꯒꯟꯗ
ꯎꯝ ꯍꯣꯏꯁꯨ ꯀꯥꯟ ꯈꯣꯡꯉꯦ ꯕꯥ ꯑꯩꯈꯣꯏ ꯁ꯭ꯋꯥꯏꯗ ꯅꯍꯥꯟꯅꯦ ꯍꯨꯔꯥꯟꯕꯥ ꯆꯪꯅꯗꯅ ꯑ ꯑꯩꯈꯣꯏ ꯃꯃꯥꯡꯗ ꯀꯩꯅꯣ ꯑꯉꯝꯕꯤ ꯀꯩꯅꯣ ꯁꯣꯔꯣꯛ ꯄꯥꯔꯦꯡꯗꯣ ꯑꯗꯨꯅ ꯀꯩꯅꯣ ꯗꯨꯀꯥꯟ ꯐꯝꯅꯩꯗꯅ
ꯎꯝ
ꯑꯗꯨꯗꯩꯗꯨꯗ ꯍꯨꯔꯥꯟꯕ ꯆꯪꯂꯦꯌꯦ ꯑꯗꯣ ꯄꯣꯠꯂꯣꯏ ꯍꯨꯨꯔꯟ ꯈꯔꯦꯅꯦ ꯅꯣꯡꯉꯥꯑꯀꯥꯟꯗ ꯊꯤꯅꯔꯤꯀꯥꯟꯗꯅꯦ ꯁꯤ ꯁꯤ ꯇꯤ ꯚꯤ ꯌꯦꯡꯉꯀꯥꯟꯗ ꯀꯩꯅꯣ ꯄꯥꯡꯒꯟꯅꯦꯌꯦ
ꯎꯝ ꯍꯝ ꯄꯦꯜꯂꯕꯅꯤ ꯈꯪꯗꯦꯉꯣ ꯏꯕꯦꯝꯃ ꯑꯗꯨꯗꯤ ꯂꯥꯏꯔꯤ ꯈꯪꯕ꯭ꯔꯥ ꯑꯩꯈꯣꯏ ꯂꯩꯀꯥꯏꯁꯦ ꯁꯤꯗꯅꯦ ꯈꯪꯕ꯭ꯔꯥ ꯑꯍꯤꯡꯗꯅꯤꯀꯣ ꯍꯥꯏꯁꯦ ꯑꯍꯤꯡ ꯍꯥꯏꯁꯦ ꯄꯨꯡ ꯃꯥꯄꯟ ꯇꯔꯥ ꯁꯨꯃꯥꯏꯅ ꯇꯥꯔꯦ ꯍꯥꯏꯌꯦꯕꯀꯣ
ꯑꯗꯨꯕꯨ ꯑꯍꯤꯡ ꯅꯨꯡꯗꯥꯡ ꯑꯣꯏꯕꯗ ꯉꯥꯏ
ꯊꯦꯡꯉꯦꯗꯅ ꯄꯨꯡ ꯇꯔꯥ ꯇꯔꯥ ꯍꯥꯏꯁꯦ
ꯎꯝ
ꯑꯗꯨꯒꯅꯦ ꯈꯪꯕ꯭ꯔꯥ ꯍꯥꯏꯗꯤ ꯑꯗꯨꯀꯥꯟꯗꯗꯤ ꯗꯨꯀꯥꯟꯒꯗ ꯊꯣꯡꯒ ꯀꯌꯥ ꯀꯥ ꯂꯣꯏ ꯂꯣꯟꯅꯔꯦꯗꯅ ꯑꯗꯨꯒꯅꯦ ꯈꯪꯕ꯭ꯔꯥ ꯅꯨꯄꯥ ꯑꯅꯤꯀꯣ
ꯎꯝ
ꯃꯥ ꯑꯗꯨꯒꯅꯦ ꯑ ꯃꯣꯏꯁꯤꯅꯅꯦ ꯈꯪꯕ꯭ꯔꯥ ꯑꯩꯈꯣꯏ ꯂꯩꯀꯥꯏꯒꯤ ꯗꯨꯀꯥꯟ ꯀꯩꯀꯥ ꯂꯩꯕꯗꯣ
ꯎꯝ
ꯑꯁꯤꯗ ꯂꯩꯔꯛꯁꯤꯗ ꯗꯨꯀꯥꯟ ꯀꯩꯀꯥ ꯂꯩꯕꯁꯤꯗ ꯊꯣꯡꯗꯣ ꯏ ꯑꯦ ꯏꯜꯂ ꯏꯜꯂ ꯌꯦꯡꯉꯦꯌꯦ ꯍꯥꯡꯕ꯭ꯔꯥ ꯀꯥꯏꯅ ꯑꯗꯨꯗꯣ ꯑꯗꯨꯒꯅ ꯈꯪꯕ꯭ꯔꯥ ꯑꯗꯨꯒ ꯑꯩꯈꯣꯏ ꯒꯤ ꯂꯩꯀꯥꯏꯒꯤ ꯅꯨꯄꯥ ꯑꯃ ꯗꯨꯀꯥꯟ ꯊꯝꯃꯦꯕꯀꯣ ꯃꯥꯁꯦ ꯗꯨꯀꯥꯟ ꯃꯅꯨꯡꯗ ꯂꯩꯖꯥꯠꯅꯦ ꯑꯗꯨꯀꯥꯟꯗꯨꯗ ꯑꯗꯨꯒ ꯃꯥꯅ ꯃꯤꯅ ꯏꯜꯂꯛꯑꯦꯌꯦ ꯑꯗꯨꯒꯅꯦ ꯈꯪꯕ꯭ꯔꯥ ꯀꯅꯥ ꯑꯗꯨꯒ ꯃꯤ ꯂꯩꯕ꯭ꯔꯣ ꯀꯥꯏ ꯍꯪꯉꯛꯑꯦꯌꯦ ꯈꯪꯕ꯭ꯔꯥ
ꯎꯝ
ꯂꯩꯌꯦ ꯀꯥꯏ ꯈꯨꯝꯃꯦꯑ ꯈꯪꯕ꯭ꯔꯥ ꯃꯤ ꯂꯩꯕ꯭ꯔꯣ ꯀꯥꯏ ꯂꯩꯌꯦꯕꯨꯗꯤ ꯈꯨꯝꯗ ꯁꯨ ꯈꯪꯗꯦꯅꯦ ꯁꯤꯒꯤ ꯃꯃꯤꯡ ꯑꯃ ꯍꯥꯏꯖꯜꯂꯛꯑꯦ ꯈꯪꯕ꯭ꯔꯥ
ꯎꯝ
ꯃꯤꯁꯤꯒꯤ ꯃꯤꯁꯦ ꯑꯁ ꯈꯪꯕ꯭ꯔꯣ ꯍꯪꯒꯦ ꯇꯧꯕꯅꯦ ꯀꯥꯏꯅ ꯍꯥꯏꯗꯤ ꯃꯤꯗꯨꯗꯤ ꯃꯃꯤꯡ ꯑꯃꯍꯦꯛꯇ ꯍꯥꯏꯖꯟ ꯌꯥꯏꯗꯅ ꯍꯥꯏꯗꯤ ꯃꯣꯏꯒꯤꯗꯣ ꯍꯥꯏꯗꯤ ꯑꯦꯛꯁꯀ꯭ꯌꯨꯁ ꯑꯣꯏꯅ ꯄꯤꯔꯒ ꯈꯪꯕ ꯑꯩꯅ ꯍꯥꯏꯁꯦ ꯑꯗꯨꯃꯥꯏꯅ ꯍꯪꯖꯜꯂꯛꯑꯦꯌꯦ
ꯎꯝ
ꯑꯗꯨꯒ ꯑꯗꯨꯗꯤ ꯈꯪꯗꯦ ꯃꯃꯤꯡ ꯑꯝꯇ ꯇꯥꯗ꯭ꯔꯤ ꯈꯣꯠꯇ꯭ꯔꯤ ꯀꯥꯏꯅ ꯍꯥꯏꯌꯦ
ꯎꯝ
ꯑꯗꯨꯃꯥꯏꯅ ꯇꯧꯔꯒ ꯍꯥꯏꯗꯤ ꯑꯗꯨꯝ ꯆꯠꯈ꯭ꯔꯦꯗꯅ ꯑꯗꯨꯒ ꯅꯨꯡꯉꯟꯂꯒ ꯌꯦꯡꯕꯗꯨꯗ ꯅꯨꯄꯥ ꯑꯅꯤꯅꯦ ꯃꯥꯛꯁ ꯎꯞꯄꯦ ꯃꯥꯛꯁ ꯎꯞꯄꯤꯗꯣ ꯍꯥꯏꯗꯤ ꯍꯨꯔꯥꯟ ꯆꯤꯟꯊꯤꯒꯨꯝꯕ ꯇꯧꯅꯕ ꯅꯠꯇ꯭ꯔꯥ
ꯎꯝ
ꯁꯤꯅ ꯍꯥꯏꯁ ꯑꯗꯨꯃꯥꯏꯅ ꯇꯧꯔꯝꯃꯦꯌꯦ ꯑꯗꯨꯒ ꯍꯧꯖꯤꯛꯁꯦ ꯑꯩꯈꯣꯏ ꯂꯩꯀꯥꯏꯁꯤꯗꯅꯦ ꯈꯪꯕ꯭ꯔꯥ ꯃꯤꯒꯤ ꯆꯥꯛꯈꯨꯝꯗꯣ
ꯎꯝ
ꯃꯤꯒꯤ ꯆꯥꯛꯈꯨꯝꯗꯒꯤꯩ ꯆꯪꯉꯒ ꯒꯤꯒ꯭ꯌꯥꯁ ꯍꯨꯔꯥꯜꯂꯝꯃꯤ ꯁ꯭ꯋꯤꯞ ꯌꯥꯎꯈ꯭ꯔꯦ ꯑꯗꯒꯤꯗꯤ ꯑꯗꯒꯤꯗꯤ ꯃꯤꯒꯤ ꯃꯤ ꯑꯃꯒꯤ ꯃꯌꯨꯝꯗꯅꯅꯦ ꯈꯪꯕ꯭ꯔꯥ ꯃꯤꯁꯦ ꯇꯨꯝꯁꯨ ꯇꯨꯝꯃꯤ ꯍꯥꯏꯌꯦꯕ ꯈꯪꯕ꯭ꯔꯥ ꯃꯣꯏꯒꯤ ꯅꯨꯡꯊꯤꯟꯗꯅꯤꯀꯣ ꯁꯤꯁꯤꯅ
ꯎꯝ
ꯃꯣꯏꯒꯤ ꯃꯌꯨꯝꯗꯣ ꯑꯗꯨꯗ ꯆꯪꯉꯒꯅꯦ ꯀꯩꯅꯣ ꯇꯧꯋꯤꯕ ꯈꯟꯅ ꯍꯨꯔꯥꯜꯂ ꯂꯩꯔꯝꯃꯤꯅꯦ ꯍꯥꯏꯕ ꯑꯗꯨꯒ ꯃꯤꯗꯨꯁꯨ ꯀꯅꯥꯅꯣꯁꯨ ꯁꯨꯈꯪ ꯈꯪꯍꯧꯗ꯭ꯔꯕ ꯑꯗꯨꯒ ꯒꯥꯔꯤ ꯃꯊꯛ ꯇꯨꯗ ꯃꯥꯒꯤ ꯐꯨꯠ ꯄ꯭ꯔꯤꯟꯁꯇꯣ
ꯑꯣ
ꯑꯗꯨ ꯇꯥꯔ ꯂꯩꯔꯝꯃꯦ ꯈꯣꯠꯂꯦ ꯀꯥꯏꯅꯒ ꯇꯧꯋꯦ
ꯑꯩꯈꯣꯏ ꯑꯗꯁꯨ ꯋꯥꯁꯤꯡ ꯃꯦꯆꯤꯟ ꯍꯨꯔꯥꯟꯒꯤꯅ ꯇꯧꯕꯒꯤ ꯐꯤ ꯐꯤꯒ ꯂꯣꯏ ꯂꯪꯊꯣꯛꯑꯝꯃꯦ ꯊꯥꯏꯅ
ꯇꯜꯂꯤꯅ ꯌꯥꯝꯅ
ꯐꯤꯗꯣ ꯐꯤꯁꯨ ꯀꯦꯅ ꯍꯥꯄꯝꯕꯗꯣ ꯂꯧꯊꯣꯛ ꯑ‌ꯦꯌ‌ꯦ ꯂꯧꯊꯣꯛꯑꯝꯃ‌ꯦꯌ‌ꯦ
ꯑꯩꯅ ꯍꯥꯏꯗꯤ ꯑꯗꯨ ꯈꯪꯗꯣꯏꯉꯣ ꯍꯧꯖꯤꯛꯀꯥꯟꯗꯤ ꯇꯜꯂꯦ ꯍꯥꯏꯕ ꯑꯗꯨꯅ
ꯍꯧꯖꯤꯛꯀꯥꯟꯅ ꯀꯣꯜꯁꯤꯗꯤ ꯑꯗꯨꯝ ꯇꯧꯔ ꯂꯩꯔꯝ ꯢꯕꯦꯝ
ꯑꯗꯣ ꯁꯤꯒꯨꯝꯕꯁꯦ ꯍꯥꯏꯗꯤ ꯅꯤꯁꯥꯒꯨꯝꯕ ꯆꯥꯕ ꯃꯤꯅ ꯍꯦꯟꯗꯣꯏꯅꯤꯉꯣ
ꯍꯣꯏ ꯍꯣꯏ ꯍꯣꯏ ꯂꯩ ꯇꯥꯕꯗꯒꯤ ꯅꯤꯕꯝꯗꯣ
ꯑꯣ ꯍꯣ ꯍꯣ ꯍꯣ ꯍꯣꯏ ꯑꯗꯨꯒ ꯊꯥꯏ ꯅꯨꯡꯉꯥꯏ ꯑꯩꯈꯣꯏ ꯑꯉꯥꯡ ꯑꯣꯏꯔꯤꯀꯥꯟꯗ ꯑꯃ ꯑꯉꯥꯡ ꯃꯆꯥꯗꯒꯤ ꯁꯅꯥ ꯊꯠꯂꯦ ꯀꯥꯏ ꯇꯧꯕꯗꯣ ꯈꯪꯕꯔꯥ ꯃꯈꯣꯟꯗꯣ ꯕꯦꯛꯒ꯭ꯔꯥꯎꯟ ꯅꯣꯏꯇꯣ ꯌꯥꯗꯕꯅꯦ ꯍꯥꯏꯕ ꯏꯕꯦꯝꯃ
ꯑꯣ ꯇꯞꯅꯅꯦ ꯑꯩ ꯇꯧꯔꯤꯁꯦ
ꯏꯕꯦꯝꯃ ꯂꯣꯏꯅ ꯇꯥꯏꯌꯦ ꯑꯩꯅ
ꯅꯪ ꯉꯁꯥꯏ ꯀꯥꯡꯍꯥꯠꯄꯗꯤ ꯇꯥꯗꯦꯗꯥꯏꯅꯦ ꯂꯧ ꯋꯥꯏ ꯎꯝ
ꯏꯁꯤꯡ ꯃꯈꯣꯟꯒꯗꯣ ꯆ꯭ꯔꯣꯞ ꯆ꯭ꯔꯣꯞꯀ ꯇꯧꯕꯗꯣ ꯂꯣꯏ ꯇꯥꯏꯌꯦ ꯑꯩ
ꯌꯥꯔꯦ ꯇꯧꯖꯗ꯭ꯔꯦ ꯑꯩ ꯀꯥꯡ ꯍꯥꯠꯄꯗ ꯇꯥꯗꯦꯌꯦ
ꯍꯥꯥ
ꯑꯩꯗꯤ ꯀꯥꯡ ꯑꯗꯨꯛ ꯂꯥꯎꯅ ꯄꯥꯛ ꯑꯥꯅ ꯍꯥꯠꯄꯗꯨꯗꯤ ꯇꯥꯗꯦꯗꯥꯏ ꯅꯪꯕꯣ
ꯑꯗꯨꯕꯨꯅꯤ ꯇꯥꯗꯦ ꯏꯁꯤꯡꯗꯨꯗꯤ ꯖ꯭ꯔꯣꯠ ꯀꯟꯕꯩ ꯃꯈꯣꯟꯗꯨꯖꯨ ꯇꯥꯏ ꯍꯩꯗꯣꯛꯄꯩ ꯃꯈꯣꯟꯜꯗꯨꯖꯨ ꯇꯥꯏ